ꯍꯜꯂꯣ ꯇꯥꯔꯦ ꯇꯥꯔꯦ
ꯏꯌꯥꯡ ꯈꯅꯥꯎꯁꯦ ꯅꯨꯡꯉꯥꯏꯇꯦ
ꯀꯥꯡ ꯆꯥꯛꯑꯦꯍꯦ
ꯀꯥꯡꯈꯟꯗꯣ ꯊꯥꯗꯕ꯭ꯔꯥ
ꯊꯥꯏ
ꯑꯗꯨꯝ ꯊꯥꯕ ꯌꯥꯗꯕ꯭ꯔꯥ
ꯊꯥꯗꯕꯤ ꯑꯗꯨꯝ ꯇꯨꯝꯃꯦ ꯈꯣꯏꯗꯤ
ꯑꯗꯣ ꯊꯥꯕ ꯌꯥꯗꯕ ꯍꯥꯏꯕ ꯅꯨꯡꯉꯥꯏꯇꯕ꯭ꯔꯕ
ꯎꯝ ꯁꯨꯃꯅ ꯊꯥ ꯑꯗꯨꯝ ꯇꯩꯝꯕꯁꯩ ꯅꯨꯡꯉꯥꯏꯗ ꯏꯪꯉꯦ
ꯑꯩꯗꯤ ꯀꯥꯡꯈꯟ ꯊꯥꯕꯅ ꯍꯦꯟꯅ ꯅꯨꯡꯉꯥꯏꯕꯅꯦ ꯇꯨꯝꯕꯗꯣ
ꯅꯨꯡꯉꯥꯏꯇꯦ ꯈꯣꯏꯗꯤ
ꯀꯥꯡꯈꯜ ꯂꯩꯇ꯭ꯔꯒꯕꯨꯗꯤ ꯀꯩꯝ ꯀꯥꯏꯗꯦꯕ ꯂꯩꯔꯗꯤꯀꯣ ꯀꯥꯡꯈꯜ ꯊꯥꯅꯗꯤ ꯅꯨꯡꯉꯥꯏꯕꯅꯦ ꯑꯗꯨꯝ ꯅꯤꯡꯊꯝꯊꯥ ꯑꯣꯏꯒꯦꯔꯥ ꯑꯃ ꯑꯣꯏꯒꯦꯔꯥ ꯀꯥꯡꯈꯜ ꯑꯗꯨꯝ ꯊꯥ ꯊꯥ ꯇꯨꯝꯕꯅꯤ ꯀꯥꯡ ꯆꯤꯛꯇ꯭ꯔ ꯃꯇꯝꯐꯥꯎ
ꯈꯪꯗꯦ ꯈꯣꯏꯗꯤ ꯈꯪ ꯍꯥꯞꯄꯦ ꯑꯗꯨ ꯈꯟꯗꯕꯤ ꯑꯗꯨ ꯇꯨꯝꯕ ꯅꯨꯡꯉꯥꯏꯕ
ꯎꯝ ꯄꯨꯡ ꯄꯣꯝ ꯄꯣꯝꯗꯕ꯭ꯔꯥ
ꯑꯗꯨꯅꯤ ꯐꯠꯇ꯭ꯔꯤꯁꯦ ꯇꯥꯃꯣ ꯑꯗꯨꯃꯥꯏꯅ ꯇꯧꯔꯒ ꯃꯣꯏꯒꯤ ꯀꯥꯡꯒꯤ ꯂꯥꯏꯅꯥ ꯍꯧꯖꯤꯛ ꯑꯗꯨꯝ ꯀꯟꯈꯠꯂꯤꯗꯅ ꯑꯗꯨꯗꯨꯒꯤ ꯌꯥꯝ ꯐꯠꯇꯦ
ꯎꯝ
ꯑꯗꯨꯃꯥꯏꯅ ꯑꯗꯒꯤ ꯑꯥ ꯕꯣꯔꯗꯤꯡꯗꯩꯀꯥ ꯂꯩꯔꯤ ꯀꯥꯟꯗ ꯃꯣꯏ ꯀ꯭ꯌꯕꯇꯣ ꯈꯪꯉꯤꯅ ꯀ꯭ꯌꯨꯞ ꯍꯥꯏꯕꯗꯣ
ꯕꯣꯗꯤꯡ ꯂꯩꯕ ꯀꯩꯇꯧꯕꯣ
ꯑꯗꯣ ꯀ꯭ꯌꯨꯞꯇꯣ ꯈꯪꯕ꯭ꯔꯥ ꯀ꯭ꯌꯨꯞ ꯀ꯭ꯌꯨꯨꯞ ꯀ꯭ꯌꯨꯞꯇꯣ
ꯀꯩꯅꯣ ꯀ꯭ꯌꯨꯄ ꯍꯥꯢꯗꯤ
ꯀ꯭ꯌꯨꯞ ꯍꯥꯏꯗꯤ ꯃꯆꯨ ꯀꯌꯥꯅꯣ ꯇꯔꯨꯛꯂ ꯀꯩꯅꯣ ꯌꯥꯎꯔꯒ ꯀꯣꯔꯣꯛ ꯀꯣꯔꯣꯛ ꯀꯣꯔꯣꯛ ꯀꯣꯔꯣꯛ ꯑꯣꯠꯄꯒꯤꯗꯣ ꯕꯣꯛ꯭ꯁꯀꯤ ꯑꯗꯣ ꯀꯔꯤ ꯍꯥꯏꯅ ꯀꯧꯏ ꯑꯗꯣ ꯑꯩꯈꯣꯏꯗꯗꯤ ꯀ꯭ꯌꯨꯞ ꯍꯥꯏꯅ ꯈꯪꯅꯩꯑꯕꯀꯣ
ꯎꯝ
ꯑꯗꯨꯒꯤꯗꯨꯣ ꯑꯣꯠꯄꯁꯨ ꯍꯥꯟꯅ ꯍꯩꯔꯝꯕꯅꯦ ꯍꯥꯏꯗꯤ ꯁꯣꯜꯕ ꯇꯧꯕ ꯍꯩꯕꯗꯣ
ꯑꯗꯩꯗꯤ
ꯑꯗꯨ ꯍꯩꯔꯝꯕꯅꯦ ꯑꯗꯨꯒ ꯑꯗꯨꯝ ꯊꯣꯔꯛꯑꯦ ꯑꯗꯩ ꯁꯨꯡꯄꯥꯏ ꯄꯥꯏꯔꯈꯤꯗ꯭ꯔꯦꯕꯀꯣ
ꯎꯝ
ꯑꯗꯩ ꯑꯗꯨꯝ ꯀꯥꯎꯈꯦ ꯍꯧꯖꯤꯛ ꯑꯗꯨꯝ ꯀꯥꯎ ꯀꯥꯎ
ꯎꯝ
ꯎꯝ ꯑꯌꯥ ꯅꯥꯌꯦ
ꯎꯝ ꯈ꯭ꯋꯥꯡꯒ ꯅꯥꯢꯗ ꯀꯥꯡ ꯃꯔꯣꯃ ꯆꯤꯛꯄꯅꯦ
ꯉꯥꯏꯍꯥꯛꯇꯪ ꯀꯥꯏꯈꯟ ꯈꯜꯂꯒ ꯍꯣꯔꯦꯟ ꯇꯨꯝꯃꯝꯗꯥꯏꯗ ꯑꯃꯨꯛ ꯍꯥꯏꯒꯠꯄꯗꯤ
ꯇꯜꯂꯦ ꯑꯗꯨꯋꯥꯢꯁꯨ
ꯅꯠꯇ꯭ꯔꯥ ꯑꯗꯨꯝ ꯊꯥꯗꯔ ꯊꯝꯕꯗꯤ ꯀꯩꯒꯤꯅꯣ ꯑꯌꯣ ꯑꯌꯣ
ꯁꯥꯢꯕ ꯀꯥꯡꯈꯟ ꯈꯟꯕꯁꯦ
ꯅꯥꯢ ꯈꯣꯏꯁꯨ ꯆꯪꯒꯦ ꯃꯅꯨꯡꯗ ꯀꯩꯁꯨ ꯁꯥꯗꯕꯅꯤ ꯎꯐꯨꯜ ꯋꯥꯏꯐꯨꯜꯁꯨ ꯆꯪꯗꯕꯅꯤ ꯐꯃꯨꯡ ꯐꯃꯨꯡ ꯃꯣꯠꯁꯤꯟꯕꯗꯣ ꯈꯔ ꯐꯕꯅꯤ
ꯀꯩꯗꯧꯕꯩ ꯃꯣꯠꯇꯣꯢꯅꯣ
ꯀꯩ ꯍꯥꯢꯅꯣ
ꯃꯣꯠꯈꯤꯅꯤ ꯍꯥꯢ
ꯑꯦ ꯎꯐꯨꯜ ꯋꯥꯏꯐꯨꯜ ꯆꯪꯉꯤꯅꯦ ꯑꯩꯈꯣꯏ ꯃꯤꯠꯅ ꯎꯗꯕꯗꯣ ꯑꯗꯨ ꯃꯌꯥꯝ ꯆꯪꯉꯤꯗꯣ ꯃꯥꯅ ꯁꯦꯞ ꯈꯔ ꯑꯣꯏꯗꯁꯨ ꯇꯧꯔꯤꯅꯦ
ꯅꯥꯔꯦ ꯅꯪ ꯐꯝ ꯅꯪ ꯀꯥꯡꯈꯜ ꯑꯗꯨꯝ ꯊꯥꯗꯔ ꯊꯝꯕ ꯑꯗꯨꯃꯥꯏꯅ ꯊꯥꯗꯧ ꯍꯥꯢꯔ ꯑꯩ ꯍꯥꯏꯁꯦ ꯅꯪ ꯍꯥꯏꯖꯦ
ꯑꯗꯨꯝ ꯊꯥꯗꯗꯦ ꯀꯩꯅꯣ ꯑꯩꯈꯣꯏ ꯁꯤꯅ ꯀꯥꯡꯈꯜꯁꯤ ꯀꯩ ꯍꯥꯏꯇꯥꯔꯦ ꯑꯗꯨꯝ ꯊꯥꯗꯕꯩ ꯗꯤꯖꯥꯏꯟꯕꯨꯗꯤ ꯑꯣꯏꯔꯁꯨ ꯃꯃꯥꯡ ꯃꯃꯥꯡꯗꯣ
ꯑꯗꯨꯏ ꯆꯣ
ꯑꯗꯨꯗꯨꯕꯨꯗꯤ ꯑꯗꯨꯝ ꯐꯪꯗꯣꯛꯄ ꯍꯥꯏꯗꯤ ꯁꯦꯞ ꯑꯣꯏꯕꯅꯤ ꯍꯥꯏꯕꯅꯤꯗ ꯑꯗꯨꯝ
ꯏꯁ ꯇꯨꯝꯅꯤꯡꯉꯤ
ꯁꯤ ꯂꯣꯏꯔꯒ ꯃꯥꯏ ꯇꯥꯎ ꯍꯥꯢꯔꯒ ꯃꯥꯏꯗꯤ ꯑꯗꯨꯝ ꯇꯥꯗ꯭ꯔꯦꯅ ꯑꯗꯨꯝ ꯇꯨꯝꯈꯤꯅꯤ ꯇꯥꯝꯃꯣ ꯁꯤ ꯂꯣꯏꯔꯒ ꯑꯁꯦꯡꯕ ꯃꯥꯏ ꯑꯣꯏꯅ ꯁꯠ ꯄꯠ ꯇꯥꯕꯤꯌꯣ
ꯎꯝ
ꯑꯗꯨ ꯇꯥꯃꯣꯁꯦ ꯇꯨꯝꯃꯝꯗꯥꯏꯁꯤꯃ ꯍꯥꯏꯕꯁꯤꯃ ꯏꯟꯈꯤꯗ꯭ꯔꯕ
ꯍꯝ
ꯍꯥꯏꯕꯁꯤꯃ ꯏꯟꯈꯤꯗ꯭ꯔꯕ ꯍꯥꯏꯕ ꯍꯧꯖꯤꯛ ꯇꯨꯝꯅꯤꯡꯉꯦ ꯇꯧꯕꯤꯗꯅ
ꯎꯝ
ꯁꯤꯗ ꯉꯥꯏꯍꯥꯛꯇꯪ ꯐꯝꯕ꯭ꯔꯥ ꯂꯦꯞꯄ꯭ꯔꯥ ꯐꯝꯝꯕꯗꯩ ꯉꯥꯏꯍꯥꯛꯇꯪ ꯀꯨꯝꯊꯕ ꯑꯃ ꯇꯧꯔꯗꯤꯀꯣ ꯑꯃꯨꯛ ꯃꯤꯠ ꯀꯞ ꯁꯤꯡꯒꯗꯕꯅꯦꯕꯀꯣ
ꯇꯠ
ꯑꯗꯨ ꯑꯗꯨꯃꯥꯏꯅ ꯑꯗꯨꯝ ꯇꯜꯂꯦ ꯍꯥꯏꯔ ꯑꯗꯨꯝ ꯇꯨꯝꯃꯣꯏ ꯑꯩ ꯇꯜꯂꯦ ꯑꯩ ꯇꯨꯝꯃꯣꯏ ꯍꯥꯏꯔꯅꯤ ꯑꯗꯨꯝ ꯇꯨꯝꯈꯤꯗꯣꯏꯅꯦꯕ
ꯍ
ꯑꯗꯨꯅꯦ ꯑꯗꯨꯝ ꯇꯧꯔꯤꯁꯦ ꯅꯨꯡꯇꯤꯒꯤ ꯇꯨꯝꯃꯗꯣꯏꯔꯥ ꯇꯨꯝꯅꯤꯡꯉꯤ ꯍꯥꯏꯔꯅꯤ ꯑꯗꯨꯗ ꯇꯨꯝꯅꯤꯡꯉꯦ ꯑꯗꯣ ꯑꯩ ꯇꯨꯝꯃꯒꯦ ꯈꯣꯠꯂꯒꯦ ꯁꯨꯃꯥꯏ ꯍꯥꯁꯦ ꯇꯨꯝꯅꯤꯡꯉꯦ ꯍꯥꯔꯅꯤ ꯍꯪꯒꯅꯤ ꯇꯨꯝꯒꯗ꯭ꯔꯥꯅ ꯇꯨꯝꯃꯣꯏ ꯍꯥꯏ ꯑꯗꯨꯝ ꯇꯨꯝꯈꯤꯗꯣꯏꯅꯦꯕ ꯕꯣꯜ ꯌꯦꯡꯅꯤꯡ ꯉꯔꯥꯡ ꯀꯥꯏꯗ ꯍꯥ
ꯊꯧ
ꯃꯥꯅꯤ ꯏ ꯊꯧꯑꯣꯕꯩ ꯅꯠꯇ꯭ꯔꯣ ꯑꯅ ꯍꯥꯏꯁꯤ ꯑꯣ ꯕꯣꯜ ꯌꯦꯡꯅꯤꯡꯉꯁꯤ ꯁꯤꯗꯤ ꯀ ꯍꯅꯤ ꯑꯗꯨꯒ ꯑꯗꯨꯝ ꯇꯨꯝꯃꯒ ꯂꯩꯕꯗꯣ
ꯎ
ꯑꯗꯩ ꯀꯧꯕꯁꯤꯁꯨ ꯈꯨꯝꯗꯤ ꯈꯨꯝꯗꯣꯏꯅꯦꯕꯀꯣ ꯑꯩꯅ ꯃꯤꯅꯤꯠ ꯑꯃ ꯆꯨꯞꯅ ꯀꯧꯕꯁꯦ ꯊꯨꯝꯃꯛꯇꯤꯅꯦꯕꯀꯣ ꯑꯗꯨꯗꯨꯒ ꯏꯍꯤꯡ ꯍꯥꯏꯔꯒ ꯈꯨꯕꯥꯅꯤ ꯑꯗꯣ ꯑꯩꯅ ꯉꯥꯡꯕ ꯑꯇ ꯑꯃꯨꯛ ꯇꯥꯔꯔꯣꯏꯕꯀꯣ ꯑꯗꯨꯒ ꯑꯃꯨꯛ ꯀꯧꯔꯅꯤ ꯀꯧꯔꯅꯤ ꯃꯤꯅꯤꯠ ꯑꯃ ꯇꯨꯡꯗ ꯑꯃꯨꯛꯁꯨ ꯈꯨꯝꯗꯤ ꯈꯨꯝꯃꯛꯇꯣꯏꯅꯦꯕꯀꯣ ꯑꯗꯨꯝ
ꯈꯃ ꯐꯔꯝ
ꯐꯩꯌꯦ ꯑꯗꯨꯗꯨꯒ ꯍꯥꯏꯗꯤ ꯑꯗꯨꯒꯤ ꯃꯊꯛꯇ ꯉꯥꯡꯕꯁꯨ ꯇꯥꯔꯗꯤꯀꯣ ꯈꯨꯝꯃꯅꯤ ꯑꯗꯒꯤ ꯑꯩꯅ ꯍꯧꯒꯠꯂꯣ ꯈꯣꯠꯂꯨ ꯃꯥꯏꯅ ꯇꯧꯔꯣ ꯑꯗꯨꯇꯪꯒ ꯐꯖꯅ ꯇꯥꯔꯗꯤ ꯑꯗꯨꯁꯨ ꯐꯗꯧꯅꯦ ꯍꯥꯏꯕ
ꯎꯝ
ꯑꯩꯗꯤ ꯍꯦꯛ ꯇꯧ ꯍꯥ
ꯗꯔ ꯄꯗꯔ ꯍꯗꯅꯤ ꯊ ꯍꯥꯏ
ꯎꯝ ꯑꯗꯣ ꯕ꯭ꯂꯞꯀꯤ ꯋꯥꯐꯝꯗꯨꯗꯤ ꯑꯗꯨꯝ ꯌꯥꯅꯈꯤꯗ꯭ꯔꯦ ꯃꯥꯅ ꯑꯗꯨꯝ ꯂꯧꯈ꯭ꯔꯦ
ꯑ
ꯑꯗꯣ ꯑꯃ ꯑꯉꯥꯡꯕ ꯑꯃ ꯂꯩꯕꯤꯕꯗꯤ ꯌꯥꯕꯅꯦ
ꯇꯀꯕ ꯆ
ꯌꯣꯟꯕ ꯌꯣꯜꯂꯤꯔꯤꯕ꯭ꯔꯥ ꯈꯪꯗ꯭ꯔꯦ
ꯌꯣꯜꯂꯦ ꯌꯦꯟꯒꯤꯦ ꯀꯩꯗꯔꯗꯤꯗ ꯉꯥꯛꯇꯪ ꯁꯤꯖꯤꯟꯅꯁꯦ
ꯎꯝ ꯑꯩꯈꯣꯏ ꯁꯋꯥꯅꯗꯤ ꯎꯕ ꯎꯈꯤꯗ꯭ꯔꯦꯕꯀꯣ
ꯎꯝ
ꯀꯌꯥꯃꯨꯛ ꯄꯤ ꯍꯥꯟꯅꯗꯤ ꯆꯥꯝꯃꯃꯨꯛꯅ ꯀꯩꯅꯣ ꯌꯥꯝ ꯇꯥꯡꯒꯨꯝ ꯇꯧꯕꯅꯦ ꯑꯗꯨ ꯕ꯭ꯂꯞꯇꯣ
ꯑꯦ ꯂꯣꯄꯥ ꯈꯣꯟꯗ ꯄꯁꯤꯗ
ꯑꯣ ꯂꯨꯄꯥ ꯀꯨꯟꯗ ꯄꯤꯕ꯭ꯔꯣ
ꯎꯝ
ꯈꯪꯗꯦ ꯑꯩꯒꯤ ꯋꯥꯈꯜꯗꯒ ꯂꯨꯄꯥ ꯆꯥꯝꯃꯨꯛꯀ ꯊꯥꯏꯅꯉꯩꯗꯁꯨ ꯂꯨꯄꯥ ꯆꯥꯝꯃꯨꯛꯀ ꯄꯤꯈꯤꯕ ꯀꯥꯏ ꯈꯟꯕ
ꯎ
ꯑꯗꯨꯗꯤ ꯑꯩꯈꯣꯏꯒꯤ ꯁꯤ ꯌꯣꯟꯅꯔꯤꯁꯤꯗꯩꯗꯤ ꯃꯥꯅ ꯍꯦꯟꯅ ꯍꯣꯡꯕꯩ ꯇꯥꯏꯞ ꯇꯧꯋꯤꯅ
ꯍꯉ ꯑꯗꯣ ꯀꯨꯏꯅꯤ ꯆꯠꯇ ꯀꯅꯦ ꯃꯥꯏ ꯐꯤꯂꯥꯃꯦꯟꯗꯣ ꯑꯃꯨꯛꯇꯪ ꯆꯥꯛꯄꯗ ꯂꯣꯏꯔ
ꯎꯝ ꯑꯦ ꯑꯗꯣ ꯀꯨꯏꯅꯗꯤ ꯀꯨꯏꯅꯗꯤ ꯑꯗꯨꯝ ꯆꯠꯇ ꯆꯠꯄꯅꯤ ꯌꯥꯝ ꯇꯣꯏꯅ ꯊꯥꯍꯟꯗ꯭ꯔꯗꯤ
ꯆꯀꯜ ꯃ ꯍꯥꯏꯦꯗꯤ ꯃꯞ ꯆꯥꯕ ꯌꯥꯝ ꯁꯥꯒꯟꯕꯗꯣ ꯑꯗꯨꯅ
ꯎꯝ
ꯃꯥꯏ ꯑꯗꯨ ꯁꯥꯕꯅꯅꯦ ꯍꯥꯏꯗꯤ ꯌꯦꯟ ꯃꯆꯥ ꯌꯦꯟ ꯀꯌꯥ ꯊꯝꯕꯗꯗꯤ ꯅꯨꯡꯗꯥꯡꯗ ꯏꯪꯗꯅꯕꯗꯨ
ꯕꯪ ꯕꯪ ꯕꯪ ꯁꯥꯔꯒ ꯃꯣꯏꯗꯣ ꯅꯣꯏꯕ ꯊꯨꯅꯕꯀꯣ
ꯅꯠꯇꯦꯍꯦ ꯏꯪꯗꯅꯕꯅꯤ ꯣꯏꯕ ꯊꯨꯅꯕ ꯅꯠꯇꯦ
ꯑ ꯀꯩ ꯍꯥꯏꯅꯣ
ꯅꯣꯏ ꯅꯣꯏꯕ ꯐꯅꯕ ꯅꯠꯇꯦ ꯏꯪꯗꯅꯕꯅꯦ ꯍꯥꯏꯕ
ꯎꯝ ꯑꯗꯨ ꯃꯥꯟꯅꯗꯕ ꯍꯥꯏꯗꯤ ꯕꯣꯏꯂꯔꯁꯤꯡꯁꯦ ꯀꯩ ꯍꯥꯏꯇꯥꯔꯦ ꯑꯗꯨꯝ ꯃꯣꯏꯒꯤ ꯂꯩꯕꯗ ꯄꯥꯠ ꯅꯠꯇꯦ ꯃꯣꯏ ꯕꯣꯏꯂꯔ ꯑꯁꯧ ꯁꯦ ꯄꯥꯏꯕꯗ ꯕꯪ ꯕꯪꯪ ꯕꯪ ꯃꯁꯥꯗꯣ ꯂꯣꯏ ꯁꯥꯕꯅꯦꯕꯀꯣ ꯑꯩꯈꯣꯏ ꯕꯥ ꯍꯣꯏꯅ ꯑꯗꯨ ꯑꯗꯨꯃꯥꯏꯅ ꯁꯥꯗꯨꯗꯤ ꯃꯁꯥꯗꯣ ꯆꯥꯎꯕ ꯊꯨꯕꯒꯤ ꯑꯗꯨꯃꯥꯏꯅ ꯁꯥꯍꯟꯕꯅꯦ ꯍꯥꯏꯌꯦꯕꯀꯣ
ꯈꯪꯗꯦ ꯑꯩꯈꯣꯏꯅ ꯑꯃ ꯃꯤꯁ ꯑꯃ ꯃꯣꯏ ꯕꯣꯏꯂꯔ ꯂꯣꯏꯕꯗ ꯑꯩꯈꯣꯏ ꯇꯨꯏꯁꯟ ꯇꯧꯕꯩ ꯂꯥꯡꯕ ꯅꯣꯛꯄꯗ ꯅꯣꯡ ꯅꯨꯡꯇꯤꯒꯤ ꯕꯣꯏꯂꯔ ꯑꯅꯤ ꯑꯍꯨꯝ ꯑꯅꯤ ꯑꯍꯨꯝ ꯑꯗꯨ ꯁꯤ ꯈꯪꯕꯒꯤ ꯑꯁ ꯁꯤꯕꯅꯤ ꯀꯟꯅ ꯅꯣꯛꯄꯁꯨ ꯃꯣꯏ ꯈꯪꯉ ꯁꯤꯕꯅꯦ ꯃꯤꯁꯅ ꯉꯥꯡꯗꯣꯏꯅꯦ ꯑꯗꯨꯒ
ꯈꯪꯗꯦ ꯈꯪꯗꯦ ꯑꯗꯨꯗꯤ ꯑꯁ ꯃꯣꯏꯗꯤ ꯐꯅꯌꯥꯝ ꯄꯩꯁꯥꯗꯨꯝ ꯄꯥꯡꯉꯝꯃꯅꯤꯅꯦ
ꯈꯪꯗꯦ ꯑꯗꯨꯝ ꯁꯤꯌꯦ ꯑꯁꯤꯕꯒꯩ ꯌꯣꯟꯊꯣꯛꯑꯦ
ꯎꯝ ꯑꯗꯣ ꯃꯣꯏ ꯌꯣꯟꯐꯝꯒꯨꯝꯕ ꯑꯗꯨꯃꯥꯏꯅ ꯄꯤꯐꯝ ꯂꯩꯔꯗꯤ ꯐꯩ ꯅꯠꯇ꯭ꯔꯗꯤ ꯃꯥꯡꯉꯦꯕ ꯑꯁꯤꯕꯗꯤ ꯃꯤꯅꯁꯨ ꯂꯧꯅꯗꯦꯗꯅ ꯌꯥꯝꯅ
ꯎꯝ
ꯑꯗꯨꯅꯦ ꯍꯥꯏꯁꯦ ꯑꯗꯨꯃꯥꯏꯅ ꯇꯧꯔ ꯑꯗꯨꯝ ꯃꯥꯡꯗꯤ ꯃꯥꯡꯉꯤ ꯄꯣꯅꯤ ꯁꯥꯎꯗꯤ ꯁꯥꯎꯅꯤꯡꯉꯝꯗꯣ ꯄꯣꯠꯅꯤ
ꯁꯥꯎꯅꯤꯡꯗꯗꯤ
ꯑꯗꯨ ꯂꯥꯡꯗ ꯆꯦ ꯇꯦꯇꯥ ꯇꯦꯇꯥ ꯐꯨꯗꯠꯂꯒ
ꯏꯁ
ꯑꯗꯨꯝ ꯑꯗꯨꯃꯥꯏꯅ ꯃꯣꯏꯁꯤ ꯏꯪꯒꯟꯕꯒꯤꯗꯤ ꯅꯠꯇꯦ ꯍꯥꯏꯕꯅꯦꯕ
ꯎꯝ
ꯃꯆꯤꯟꯖꯥꯛꯅꯤ ꯑꯗꯒꯤ ꯁꯨꯡꯊꯥꯁꯨ ꯊꯥꯗꯣꯛꯇꯕꯤ ꯊꯝꯕꯒꯤ ꯃꯁꯥ ꯁꯣꯟꯕꯗ
ꯑꯥ
ꯑꯗꯨꯗꯨꯒꯤ ꯑꯗꯨꯃꯥꯏꯅ ꯑꯗꯨꯝ ꯁꯣꯟꯕꯒꯤꯅꯤ ꯍꯥꯏꯕꯅꯦꯕ ꯃꯁꯥꯒ ꯆꯥꯕꯦꯠꯅꯕ ꯈꯣꯠꯄ ꯑꯗꯨꯃꯥꯏꯅ ꯇꯧꯔꯤꯁꯦ ꯃꯣꯏ ꯀꯦꯃꯤꯀꯦꯜꯗꯨꯅꯦ ꯑꯗꯩ ꯁꯨꯊꯥ ꯊꯥꯗꯣꯛꯇꯕꯒꯤ ꯑꯗꯨꯝ ꯃꯐꯝ ꯑꯃꯗ ꯂꯩꯍꯟꯕꯒ
ꯎꯝ
ꯑꯗꯨꯗꯨ ꯑꯗꯨꯃꯥꯏꯅ ꯇꯨꯝꯅꯤꯡꯕ ꯍꯧꯔꯕ꯭ꯔꯣ ꯐꯖꯅ
ꯎꯝ ꯍꯧꯔꯦ ꯁꯨꯝ
ꯑ ꯑꯗꯨꯗꯨꯒ ꯀꯩ ꯍꯥꯏꯇꯥꯔꯦ ꯇꯥꯃꯣꯁꯦ ꯄꯨꯡ ꯍꯦꯛ ꯍꯦꯛ ꯁꯦꯟꯅꯗꯦꯕ ꯁꯤꯁꯤꯝꯒ ꯑꯩ ꯌꯥꯅꯤꯡꯗꯦ
ꯃꯤ ꯅꯠꯇꯦ ꯂꯥꯛꯇ ꯀꯣꯔꯣꯗꯤ ꯀꯔꯤ ꯐꯥꯎꯅꯤ
ꯐꯥꯎꯗꯦ
ꯐꯥꯎꯋꯦ ꯑꯩꯗꯤ
ꯍꯥ
ꯑꯩꯗꯤ ꯐꯥꯎꯋꯦ
ꯐꯥꯎꯗꯦ ꯑꯗꯨ ꯇꯧꯕ ꯑꯃꯨꯛ ꯇꯨꯝꯈꯤꯅꯤ ꯀꯣ
ꯇꯨꯝꯃꯣꯌꯦ ꯃꯥꯏ ꯇꯥꯗꯣꯏꯅꯦ ꯁꯤ ꯂꯣꯏꯔꯒ
ꯎꯝ ꯑꯗꯨ ꯃꯥꯏ ꯇꯥ ꯂꯣꯏꯔꯒ ꯑꯗꯨꯝ ꯁꯨꯃꯥꯏꯅ ꯍꯤꯞꯄꯨꯗꯤ ꯍꯤꯞꯄꯁꯨ ꯑꯃꯨꯛ ꯇꯨꯡꯅꯤꯡꯉꯀꯥꯟꯗ ꯁꯠ ꯄꯠ ꯄꯠ ꯏꯁꯥ ꯂꯦꯡꯕꯤ ꯀꯣ
ꯎꯝ
ꯍꯥꯏꯗꯤ ꯇꯨꯝꯗꯅꯕ ꯇꯧꯑꯣꯕ
ꯍꯣꯏ
ꯎꯝ ꯍꯥꯏꯗꯤ ꯀꯩ ꯍꯥꯏꯇꯥꯔꯦ ꯑꯩꯁꯤꯁꯨ ꯑꯅꯤꯔꯛ ꯎꯏꯔꯁꯨ ꯑꯃꯨꯛꯀꯁꯨ ꯇꯧꯅꯤꯡꯕꯩ ꯇꯥꯛꯄꯨꯗꯤ ꯇꯧꯕꯗꯤ ꯇꯧꯋꯏ ꯃꯤꯠꯁꯦ ꯗꯁꯨ ꯇꯨꯝꯗꯤ ꯇꯨꯝꯃꯣꯏ
ꯍꯣꯏ ꯎꯝ
ꯉꯁꯥꯏꯒꯤꯗꯣ ꯀꯩꯝ ꯍꯥꯏꯗ꯭ꯔꯣꯕ ꯀꯔꯤꯒꯤ ꯀꯃꯥꯏ ꯍꯥꯏ ꯇꯥꯔꯦ ꯑꯃꯛ ꯀꯣꯜ ꯇꯧꯔꯝꯃꯦ ꯍꯥꯏꯕꯗꯣ ꯃꯣꯏ ꯂꯥꯏ ꯈꯨꯏꯔꯨꯝꯕꯒꯤ
ꯈꯣꯢꯔꯝꯃꯦ ꯍꯥꯏꯌꯦ
ꯎꯝ ꯍꯥꯏꯗꯤ ꯕꯕꯥꯅ ꯑꯗꯨꯝ ꯇꯧꯔꯒ
ꯎꯝ
ꯃꯣꯏ ꯀꯃꯥꯏꯅ ꯄꯥꯎ ꯐꯥꯎꯅꯩꯅꯣ ꯈꯪꯗꯦ
ꯈꯪꯗꯦ ꯑꯩꯁꯨ
ꯎ ꯍꯥꯏꯗꯤ ꯃꯣꯏꯒꯤ ꯋꯥꯈꯜꯗ ꯆꯍꯥꯛ ꯃꯥꯡꯗ ꯇꯧꯔꯒ ꯐꯥꯎꯅꯕꯗꯣ
ꯁ ꯀꯥꯢꯗꯩ ꯋꯥꯔꯤꯗꯤ
ꯀꯩ ꯍꯥꯏꯅꯣ
ꯀꯥꯏꯗꯩꯩ ꯋꯥꯏꯔꯤꯅꯣ ꯑꯗꯨꯅ
ꯑꯗꯨꯃꯥꯏꯅ ꯇꯧꯔꯒ ꯑꯃꯨꯛ ꯐꯥꯎꯅꯩꯀꯥꯟꯅ ꯍꯥꯏꯗꯤ ꯀꯥꯏꯗ ꯆꯠꯂꯝꯃꯤꯅꯣ ꯀꯃꯥꯏꯅ ꯇꯧꯔꯤꯅꯣ ꯄꯥꯎ ꯐꯥꯎꯅꯐꯝꯗꯣ ꯈꯪꯗꯔꯤꯗ ꯄꯥꯎ ꯑꯗꯨꯃꯥꯏꯅ ꯈꯔꯨꯝꯃꯦ ꯍꯥꯏꯕꯗꯣ ꯑꯗꯨꯗꯒꯤꯅꯦ
ꯎꯝ
ꯑꯗꯨꯃꯥꯏꯅ ꯇꯧꯕ ꯑꯗꯣ ꯍꯣꯏ ꯑꯗꯣ ꯀꯥꯡꯈꯟ ꯈꯟꯕ ꯌꯥꯕꯅꯦ
ꯍꯌꯦ ꯉꯥꯡꯒꯅ ꯇꯝ ꯂꯩꯅ
ꯍꯥꯏꯗꯤ ꯇꯥꯃꯣꯅ ꯈꯟꯗ꯭ꯔꯁꯨ ꯏꯟꯗꯤꯌꯥꯥꯗ ꯈꯜꯂꯣ ꯀꯥꯏ ꯌꯥꯝ ꯆꯤꯛꯑꯦ ꯈꯣꯠꯂꯦꯅ
ꯃꯥꯅꯁꯨ ꯄꯥꯝꯗꯕꯅꯦ ꯀꯈꯟ ꯈꯟꯕ
ꯍꯩꯅꯈꯤꯕꯒꯤꯔꯣ ꯅꯠꯇ꯭ꯔ ꯀꯩꯒꯤ ꯃꯥꯟꯒꯦ
ꯍꯥꯏꯅꯈꯤꯕꯒꯤꯁꯨ ꯑꯌꯥꯝꯕꯅꯦ ꯀꯪ ꯈꯟꯗꯕꯤꯗꯣ ꯃ ꯅꯨꯡꯉꯥꯏ ꯏꯪ ꯏꯪ ꯂꯥꯎꯕꯩꯗ ꯇꯔꯦ
ꯏꯪ ꯏꯪ ꯂꯥꯎꯔꯒ ꯀꯥꯡꯅ ꯕꯪ ꯕꯪ ꯁꯥꯍꯟꯕ ꯆꯤꯛ ꯆꯤꯛ ꯂꯥꯎꯍꯟꯕ
ꯇꯨꯠ ꯑꯩꯈꯣꯏ ꯅꯣꯡ ꯐꯥꯗꯣꯛꯇꯅ ꯉꯁꯤ ꯍꯦꯛꯇꯪ ꯆꯦꯁꯦ ꯉꯔꯥꯡꯒ ꯀꯩꯁꯨ ꯀꯥꯟꯅ ꯆꯦꯛꯇꯦꯅ ꯀꯥꯡꯈꯟ ꯊꯥꯗꯦ ꯑꯗꯨꯝ
ꯑꯗꯣ ꯃꯔꯛ ꯃꯔꯛꯇ ꯆꯤꯛꯄ ꯌꯥꯏꯗꯗꯤ ꯀ ꯍꯟꯗꯛ ꯊꯥꯔ ꯇꯨꯝꯝꯕꯁꯨ ꯌꯥꯏꯗꯗꯤ
ꯑꯗꯨꯁꯗꯤ ꯙꯨꯅ ꯅꯤꯗ
ꯎ ꯑꯗꯣ ꯇꯝꯃꯣ
ꯑꯥ
ꯄꯨꯡ ꯍꯦꯛ ꯌꯦꯡꯉꯨꯀꯣ ꯑꯩꯅ ꯍꯥꯏꯗꯧꯕꯗꯤ ꯌꯦꯡꯉꯣ ꯑꯃ ꯍꯣꯏ